ꯀꯩ ꯍꯥꯏꯕꯅꯣ ꯅꯪ ꯑꯩ ꯌꯥꯝ ꯅꯨꯡꯁꯤꯔ ꯃꯥꯜꯂꯦꯀꯣ
ꯀꯔꯤꯍꯥꯏꯕ
ꯌꯥꯝ ꯅꯨꯡꯁꯤꯃꯟꯗꯒꯤ ꯇꯨꯝꯐꯝ ꯆꯥꯐꯝꯒ ꯈꯪꯗ꯭ꯔꯦ
ꯑꯃꯅꯤ ꯅꯪ ꯑꯩ ꯈꯜꯂꯒ ꯃꯪꯪꯂꯥꯛꯅꯕꯗ ꯑꯩ ꯈꯪꯉꯦꯀꯣ
ꯑꯁ ꯑꯩꯁꯦ ꯇꯨꯝꯕꯁꯨ ꯌꯥꯗ꯭ꯔꯦ
ꯑꯁ ꯀꯩꯗꯧꯔꯤꯅꯣ ꯅꯪꯒꯤ ꯇꯜꯂꯦꯗ ꯑꯩꯗꯤ ꯅꯪ ꯑꯗꯨꯃꯥꯏꯅ ꯇꯧꯔꯗꯤ ꯑꯩꯁꯨ ꯍꯦꯔꯣꯗꯤ ꯃꯥꯡ
ꯑꯦ ꯍꯦꯔꯣ ꯇꯨꯒꯥꯟ ꯊꯪ ꯀ ꯍꯧꯖꯤꯛ ꯍꯦꯔꯣ ꯆꯪꯕ ꯌꯥꯗꯦ
ꯌꯥꯗ꯭ꯔꯦꯕꯨ
ꯑꯩꯕꯨ ꯍꯦꯔꯣ ꯂꯣꯟ ꯊꯥꯗꯣꯛꯈ꯭ꯔꯦ
ꯑꯁ ꯅꯨꯡꯁꯤꯃꯜꯂꯦꯍꯦ ꯀꯩꯗꯧꯔꯤꯅꯣ ꯅꯪꯕꯣ
ꯑꯩꯁꯦ ꯑꯉꯥꯡ ꯑꯉꯥꯡ ꯇꯨꯝꯍꯜꯂꯝꯕꯅꯦ
ꯑꯣ ꯌꯥꯝ ꯅꯨꯡꯉꯥꯏꯌꯦ ꯀꯣ ꯃꯤꯗꯤ ꯑꯉꯥꯡꯒ ꯇꯨꯝꯍꯜꯂꯒ ꯂꯩꯔꯝꯃꯦꯀꯣ
ꯅꯪꯒꯤꯔꯣ ꯅꯠꯇ꯭ꯔꯣ ꯃꯤ ꯅꯪꯒꯤꯔꯣ ꯃꯤꯒꯤꯔꯣ
ꯃꯤꯒꯤꯅꯤꯍꯦ ꯏꯆꯦꯒꯤꯅꯤ
ꯑꯥ ꯑꯁ ꯅꯪꯒꯤ ꯑꯣꯏꯔꯝꯃꯗꯤ ꯑꯩꯁꯨ ꯊꯨꯝꯃꯣꯏ ꯀꯥꯏꯔꯦ ꯍꯥꯏꯒꯦ ꯇꯧꯕꯅꯤꯗ
ꯑꯁ ꯀꯥꯏꯗꯩ ꯑꯩꯈꯣꯏꯗꯤ ꯑꯋꯥ
ꯑꯠꯇꯨꯅꯦ ꯅꯪ ꯑꯩꯈꯣꯏ ꯈꯨꯟꯗ ꯈ꯭ꯔꯤꯁꯃꯥꯁ ꯂꯥꯛꯀꯦ ꯍꯥꯏꯕ ꯅꯠꯇ꯭ꯔꯣ ꯀꯨꯝꯍꯩꯒꯤ
ꯂꯥꯛꯀꯅꯤꯅꯦ ꯅꯣꯏꯅ ꯏꯟꯚꯥꯏꯠ ꯇꯧꯔꯛꯇꯕꯩꯅꯤꯅꯦ ꯑꯩꯈꯣꯏꯗꯤ ꯂꯥꯛꯀꯦ ꯉꯥꯛꯇꯅꯤ
ꯁꯣꯏꯗꯕꯤ ꯇꯧꯔꯛꯀꯦ ꯑꯗꯣ ꯅꯣꯏ ꯈꯨꯟ ꯅꯣꯏꯔꯣꯝꯗꯁꯨ ꯑꯩ ꯂꯥꯛꯇꯣꯏꯅꯦꯕꯀꯣ
ꯅꯣꯏꯔꯣꯝꯒꯤ ꯅꯨꯡꯉꯥꯏꯕ ꯋꯥꯔꯤ ꯈꯔ ꯍꯥꯏꯔꯛꯑꯣꯅꯦ ꯍꯥꯏꯕꯗꯤ ꯑꯗꯨꯒꯤ ꯁꯦꯂꯦꯕ꯭ꯔꯦꯁꯟ ꯃꯔꯛꯇ ꯃꯥꯏꯟ ꯇꯧꯕ꯭ꯔꯥ ꯍꯥꯏꯕꯗꯣ ꯑꯝꯇ ꯇꯥꯒꯦ
ꯁꯈꯣꯏ ꯈꯨꯟꯒꯦꯁ ꯑꯩꯈꯣꯏ ꯈ ꯀꯨꯝꯍꯩꯔꯣ
ꯍꯣꯏ ꯑꯗꯨ ꯑꯩꯅ ꯂꯥꯛꯅꯤꯡꯒꯗꯧꯕ ꯆꯥꯡꯗ ꯍꯥꯏꯔꯛꯑꯣꯀꯣ ꯑꯩ ꯂꯥꯛꯑꯣꯏꯀꯣ
ꯑꯁ ꯅꯨꯡꯉꯥꯏꯕꯅꯤꯍꯦ ꯑꯩꯈꯣꯏ ꯈꯨꯟꯗꯤ ꯂꯩꯁꯥꯕꯤ ꯄꯥꯈꯪ ꯌꯥꯝꯃꯦ ꯍꯥꯏꯗꯤ ꯑꯩꯈꯣꯏ ꯑꯩꯈꯣꯏꯒꯤ ꯂꯦꯡꯒꯥꯗꯤ ꯂꯩꯌꯦꯕꯀꯣ ꯑꯩꯈꯣꯏ ꯂꯦꯡꯒꯥꯁꯨ ꯌꯥꯝꯃꯦ ꯑꯗꯨꯒ ꯁꯤꯅꯤꯌꯔꯁꯨ ꯌꯥꯝ ꯂꯩꯌꯦ
ꯑꯥ
ꯑꯗꯨꯒ ꯖꯨꯅꯤꯌꯔ ꯍꯧꯖꯤꯛ ꯂꯩꯁꯥꯕꯤ ꯐꯥꯔꯛꯄ ꯄꯥꯈꯪ ꯐꯥꯔꯛꯄꯁꯤꯡꯗꯣ
ꯍꯣꯏ
ꯂꯩꯩꯌꯦ ꯑꯗꯨ ꯑꯣꯏꯕꯅꯤꯅꯅꯦ ꯈ꯭ꯔꯤꯁꯃꯥꯁ ꯃꯇꯝꯗꯗꯤ ꯌꯥꯝ ꯅꯨꯡꯉꯥꯏꯌꯦꯕꯀꯣ ꯏꯁꯩ ꯁꯛꯄꯒꯨꯝꯕ ꯅꯨꯡꯉꯥꯏꯔꯦ ꯒꯦꯗꯔꯤꯡꯁꯨ ꯂꯩꯕ ꯅꯨꯡꯉꯥꯏꯌꯦ ꯑꯗꯨꯒ ꯃꯄꯥꯟꯗ ꯑꯗꯨꯝ ꯂꯩꯁꯥꯕꯤ ꯄꯥꯈꯪ ꯂꯣꯏꯅ ꯐꯝꯃꯒ ꯗꯥꯟꯁ ꯨꯝꯕ ꯇꯧꯕꯗꯣ
ꯍꯣꯏ ꯍꯣꯏ ꯈꯪꯉꯦ ꯈꯪꯉꯦ ꯍꯣꯏ
ꯍꯣꯏ ꯑꯗꯨꯒꯨꯝꯕ ꯌꯥꯝ ꯇꯧꯋꯦ ꯃꯤ ꯌꯥꯝꯕꯅꯤꯅꯀꯣ ꯅꯨꯡꯉꯥꯏꯔꯦ ꯑꯗꯨꯒ ꯑꯃꯨꯛꯀ ꯁꯄꯣꯔꯠꯁ ꯀꯨꯝꯕꯁꯨ ꯁꯥꯟꯅꯩꯕ ꯑꯩꯈꯣꯏꯗꯤ
ꯍꯣꯏ
ꯑꯗꯨ ꯃꯤ ꯃꯤ ꯌꯥꯝꯕꯅꯤꯅ ꯀꯨꯝꯍꯩꯗꯤ ꯌꯥꯝ ꯅꯨꯡꯉꯥꯏꯔꯦ ꯍꯥꯏꯗꯤ ꯒꯦꯗꯔꯤꯡꯒꯨꯝꯕ ꯂꯩꯕꯗꯁꯨ ꯀꯣ ꯏꯁꯩꯒꯨꯝꯕ ꯁꯛꯄ ꯅꯨꯡ ꯅꯨꯡꯉꯥꯏꯌꯦ ꯑꯗꯨ ꯅꯣꯏꯁꯨ ꯂꯥꯛꯑꯗꯤ ꯍꯦꯟꯅ ꯅꯨꯡꯉꯥꯏꯔꯅꯤ
ꯅꯣꯏ ꯏꯅ ꯑꯏ ꯂ ꯑꯗꯤ ꯒꯣꯋꯥꯏ ꯃ ꯁꯥꯕꯤꯒꯦ ꯈꯜꯂ
ꯑꯁ ꯁꯥꯎꯍꯦ ꯖꯒꯣꯏꯗꯤ ꯑꯁ ꯃꯤ ꯑꯅꯧ ꯑꯅꯧꯕ ꯂꯥꯛꯄꯁꯤꯡꯗꯣ ꯖꯒꯣꯏ ꯂꯣꯏ ꯁꯥꯍꯟꯕꯅꯦ ꯅꯨꯡꯉꯥꯏꯕꯅꯤ ꯎꯝ ꯇꯧꯍꯜꯂꯤ ꯃꯤ ꯑꯅꯧꯕ ꯎꯕ ꯌꯥꯗꯦ ꯍꯦꯛ ꯑꯅꯧꯕ ꯎꯔꯕ ꯁꯥꯍꯜꯂꯅꯤ
ꯌꯥꯝ ꯅꯨꯡꯉꯥꯏꯕ ꯋꯥꯔꯤꯅꯤ ꯑꯗꯨꯗꯤ ꯑꯗꯨꯗꯤ ꯑꯩ ꯀꯩꯅꯣ ꯔꯦꯗꯤ ꯇꯧꯗꯕꯤꯗ ꯂꯥꯛꯇꯕ ꯌꯥꯗꯦ
ꯑꯁ ꯔꯦꯗꯤ ꯇꯧꯗꯁꯨ ꯌꯥꯏꯗꯤ ꯏꯁꯩ ꯑꯃꯗ ꯊꯥꯔꯒꯗꯤ
ꯇꯜꯂꯦ ꯑꯩꯅ ꯊꯤꯅ ꯇꯧꯔꯏꯗꯤ ꯅꯪꯒꯤ ꯃꯥꯏꯅꯤꯅꯦ ꯀꯩꯅꯣ
ꯑꯦꯁ ꯑꯩꯈꯣꯏ ꯄꯨꯝꯅꯃꯛ ꯅꯪꯅ ꯈꯔ ꯁꯣꯏꯔꯒꯅ ꯑꯩ ꯑꯃꯨ ꯆꯣꯡ ꯊꯣꯛꯑ ꯂꯣꯏꯔ ꯁꯤ ꯋꯥꯒꯅꯨ ꯃꯌꯥꯏꯗ ꯆꯣꯡꯊꯣꯛꯄꯤꯒꯦ
ꯅꯣꯏꯁꯨ ꯊꯥꯏꯅ ꯗꯥꯟꯁꯀ ꯇꯧꯔꯛꯄ꯭ꯔꯣ ꯖꯒꯣꯏꯒ ꯁꯥꯔꯛꯄ꯭ꯔꯣꯕ
ꯑꯗꯨꯕꯨꯣ ꯌꯥꯝ ꯁꯥꯔꯛꯄꯅꯦꯍꯦꯛ ꯀ ꯑꯃ ꯍꯤꯟꯗꯤꯒꯤ ꯏꯁꯩ ꯗꯦꯁꯤ ꯕꯣꯏꯒ ꯇꯧꯕꯗꯣ
ꯍꯣꯏ ꯍꯣꯏ ꯍꯣꯏ
ꯍꯣꯏ ꯑꯗꯨ ꯏꯁꯩ ꯒꯗꯥꯁꯦ ꯌꯥꯝ ꯇꯧꯔꯛꯄꯅꯦ ꯑꯩ ꯅꯨꯄꯥ ꯅꯨꯄꯤ ꯇꯧꯔꯒ ꯑꯁ
ꯑꯩꯅ ꯈ꯭ꯋꯥꯏꯗꯒꯤ ꯑꯍꯥꯟꯕ ꯇꯧꯈꯤꯕ ꯍꯥꯏꯕꯤꯌꯨꯔꯥ ꯋꯥꯀꯥ ꯋꯥꯀꯥ ꯇꯧꯕꯗꯣ ꯊꯥꯏꯅ ꯌꯥꯝ ꯆꯠꯅꯗ꯭ꯔꯣ
ꯑꯁ ꯌꯥꯝ ꯆꯠꯅꯕꯅꯦ ꯑꯗꯨꯗ ꯀꯕꯨꯏꯒꯤ ꯗꯥꯟꯁ꯭ꯔꯣ
ꯅꯠꯇꯦ ꯀꯏꯈꯤꯗꯦ ꯅꯠꯇꯦ ꯑꯗꯨꯝ ꯅꯅꯤꯦꯛꯑꯒ ꯇꯧꯔꯤꯅꯤ ꯀꯔꯤꯔꯣ ꯑꯗꯨꯝ ꯌꯥꯝ ꯅꯤꯛꯑꯒ ꯍꯣꯏ ꯑꯩꯅ ꯀ꯭ꯂꯥꯁ ꯑꯗꯨ ꯍꯥꯏꯕꯤꯒꯦ ꯆꯍꯤ ꯑꯅꯤꯅꯦꯕ ꯇꯝꯃꯤꯁꯦ ꯈꯪꯕ꯭ꯔꯥ ꯑꯩꯈꯣꯏꯅ ꯀ꯭ꯂꯥꯁ ꯁꯤꯛꯁ ꯀꯥꯕ ꯃꯇꯝꯗ ꯑꯣꯏꯔꯝꯃꯅꯤ ꯑꯗꯨꯒ ꯇꯧꯔꯁ ꯌꯥꯏꯅ ꯁꯥꯔꯦꯀꯣ ꯁꯥꯔꯦ ꯑꯣ ꯀꯨꯝꯍꯩ ꯃꯃꯥꯡ ꯌꯧꯔꯛꯑꯗꯤ ꯑꯩꯣꯏ ꯇꯜꯂꯦ ꯍꯥꯏꯕꯗꯤ ꯏꯀꯥꯏꯕ ꯍꯥꯏꯗꯤ ꯑꯗꯨ ꯏꯀꯥꯏꯔꯦ ꯆꯍꯤ ꯑꯅꯤꯅꯤꯅꯦ ꯑꯩꯈꯣꯏ ꯇꯝꯃꯤꯁꯦ ꯈ꯭ꯔꯤꯁꯃꯥꯁ ꯑꯃꯅ ꯂꯥꯛꯄ ꯀꯥꯟꯗꯗꯤ ꯕꯀꯣ ꯏꯀꯥꯏꯕꯒꯤ ꯊꯣꯛꯇ꯭ꯦꯕ ꯃꯊꯪꯒꯤ ꯀꯨꯝꯍꯩꯗ ꯇꯧꯔꯤꯅꯤꯅꯦ ꯑꯩꯈꯣꯏ ꯦ
ꯑꯁ ꯆꯕ ꯔꯥꯅꯤ ꯑꯗꯨꯗꯤ ꯂꯩꯔꯝꯃꯅꯤ ꯍꯦꯛ ꯏꯁꯩ ꯊꯥꯕꯒ ꯄꯨꯂꯞ ꯃꯤ ꯌꯦꯡꯗꯕꯤꯗ
ꯍꯣꯏ ꯅꯤꯈꯥꯏꯕꯅꯦ ꯋꯥ ꯅꯤꯛꯄꯁꯤꯗꯤ ꯅꯨꯡꯉꯥꯏꯃꯟꯗꯅꯀꯣ
ꯅꯨꯡꯉꯥꯏꯕꯅꯦ ꯊꯥꯏꯅꯗꯤ ꯑꯉꯥꯡ ꯑꯣꯏꯕꯅ ꯅꯤꯛꯄ ꯅꯨꯡꯉꯥꯏꯔꯦ ꯍꯧꯖꯤꯛꯀꯥꯟꯗꯤ ꯌꯥꯗ꯭ꯔꯦꯗ ꯍꯧꯖꯤꯛꯇ ꯍꯧꯖꯤꯛꯇꯤ ꯍꯦꯛ ꯅꯤꯛꯄꯗ ꯑꯩꯈꯣꯏ ꯈꯨꯟꯒꯤ ꯄꯥꯁꯇꯔꯅ ꯍꯦꯛꯇꯪ ꯃꯃꯤꯠ ꯌꯦꯡꯉꯛꯄꯗ ꯑꯩꯈꯣꯏ ꯀꯤꯔꯦ
ꯇꯂꯦꯅ ꯅꯪꯁꯨ ꯅꯪꯤ ꯋꯥꯔꯤꯁꯨ
ꯑꯁꯦꯡꯕꯅꯦ ꯑꯩꯈꯣꯏꯗ ꯍꯧꯖꯤꯛ ꯂꯩꯁꯥꯕꯤ ꯐꯥꯔꯕꯅꯤꯅ ꯣ ꯍꯥꯏꯗꯤ ꯃꯣꯏꯒꯤ ꯃꯃꯤꯠꯇꯣ ꯈꯥꯅ ꯌꯦꯡꯉꯗꯤ ꯎꯄꯥꯏ ꯂꯩꯇꯦ
ꯅꯪꯒꯤ ꯋꯥꯈꯜꯗꯤ ꯅꯪꯁꯦ ꯑꯉꯥꯡ ꯑꯣꯏ ꯑꯣꯏꯅ ꯈꯜꯂꯝꯃꯅꯤ
ꯑꯁ ꯈꯜꯂꯦ ꯃꯣꯏꯅꯗꯤ ꯂꯩꯁꯥꯕꯤ ꯁꯥꯔꯤ ꯑꯣꯏꯅ ꯎꯕꯤꯌꯦ ꯑꯩꯈꯣꯏꯕꯨ
ꯑꯁꯦ ꯃꯅꯤ ꯑꯩꯁꯨꯅꯦ ꯑꯩꯁꯨ ꯑꯉꯥꯡꯒꯤꯇꯥꯥꯛꯇ ꯑꯗꯨꯝ ꯈꯜꯂꯦꯕꯀꯣ ꯃꯤꯅꯗꯤ ꯑꯩꯈꯣꯏꯁꯦ ꯄꯨꯔꯥ ꯑꯔꯤꯕꯤꯒꯤ ꯇꯥꯏꯞꯇ ꯈꯜꯂꯦꯕ
ꯑꯗꯨꯅꯦ ꯑꯁꯤꯅꯦ ꯑꯩꯅ ꯈ꯭ꯋꯥꯏ ꯁꯥꯎꯅꯤꯡꯕꯀꯣ ꯃꯤꯅ ꯁꯤꯗ ꯑꯉꯥꯡ ꯑꯣꯏ ꯑꯣꯏꯅ ꯈꯜꯂꯒ ꯃꯣꯏꯅꯗꯤ ꯂꯣꯏꯔꯦ ꯌꯨꯝ ꯄꯥꯜꯂꯣ ꯌꯨꯝ ꯄꯥꯜꯂꯣ ꯇꯧꯔꯒ
ꯑꯁꯦꯡꯕ ꯃꯣꯏꯅ ꯅꯨꯄꯥꯁꯨ ꯄꯤꯕ ꯅꯠꯇꯦ
ꯃꯣꯏꯅ ꯅꯨꯄꯥ ꯄꯤꯔꯗꯤ ꯄꯥꯟ ꯌꯥꯕ ꯁꯁꯅꯤ ꯀꯗꯥ ꯑꯩ ꯏꯁꯤꯡꯗꯤ ꯀꯤꯌꯦ ꯑꯗꯨ ꯏꯔꯣꯏꯗꯤ ꯏꯔꯣꯏꯅꯤꯡꯕ
ꯑꯩ ꯑꯩꯈꯣꯏꯔꯣꯝꯗ ꯂꯥꯛꯑꯣ ꯑꯁꯦꯡꯕ ꯑꯩ ꯅꯪ ꯏꯔꯣꯏꯕꯁꯦ ꯀꯌꯥꯃꯨꯛ ꯅꯨꯡꯉꯥꯏꯕ꯭ꯔꯥ ꯇꯝꯕꯤꯒꯦ
ꯑꯁ ꯂꯥꯛꯅꯤꯡꯈ꯭ꯔꯦꯗ ꯑꯩꯗꯤ ꯍꯧꯖꯤꯛꯁꯨ ꯂꯥꯛꯅꯤꯡꯈ꯭ꯔꯦꯗ
ꯄꯥꯏꯔꯛꯑꯣꯅꯦ ꯑꯩꯈꯣꯏꯗꯤ ꯊꯥꯏꯅꯀꯣ ꯑꯩꯈꯣꯏꯒꯤ ꯑꯩꯈꯣꯏꯒꯤ ꯂꯣꯛ ꯂꯩꯌꯦꯅ ꯂꯣꯛ ꯂꯩꯕꯗꯣ ꯀꯩꯅꯣ ꯇꯧꯔꯤꯅꯦꯕ ꯂꯣꯛ ꯂꯣꯛ ꯂꯩꯕꯒꯤ ꯑ ꯘꯔꯤꯒꯤ ꯃꯥꯒꯤ ꯇꯤꯞꯁꯇꯣ ꯈꯪꯕ꯭ꯔꯣ ꯔꯤꯒ ꯅꯨꯡ ꯁꯤꯠ ꯍꯥꯟꯕꯗꯣ ꯑꯗꯨꯗꯣ ꯑꯁ ꯑꯉꯥꯡ ꯑꯣꯏꯕꯒꯤ ꯐꯤꯔꯣꯟꯜꯁꯨ ꯐꯖꯅ ꯍꯥꯞꯄ꯭ꯔꯥ ꯍꯥꯞꯇꯕ꯭ꯔꯥ ꯈꯪꯗꯦ ꯑꯗꯨꯗ ꯇꯣꯡꯉꯒ ꯑꯁ ꯂꯣꯛꯇ ꯑꯗꯨꯝ ꯄꯥꯔꯤꯉꯍꯦ ꯂꯣꯛꯇ ꯇꯣꯡꯉꯒ ꯁꯥꯟꯅꯕꯅꯦ ꯍꯧ ꯍꯧꯖꯤꯛ ꯄꯨꯗꯤ ꯑꯣ ꯑꯗꯨ ꯃꯇꯝꯗ ꯌꯥꯝ ꯅꯨꯡꯉꯥꯏꯑꯦꯕ ꯀꯣꯛꯀꯁꯤꯦ ꯂꯣꯏꯅ ꯕ꯭ꯂꯦꯛ ꯑꯦꯟ ꯕ꯭ꯂꯨ ꯀꯥꯔꯤꯅꯦ ꯃꯝꯕꯋꯣꯛ ꯍꯕꯣꯔ ꯀꯥ ꯏꯅꯦꯕ ꯑꯗ ꯊꯥꯏꯅꯒꯤꯗꯤ ꯀꯃꯥꯏꯅ ꯇꯧꯁꯤꯔꯣ ꯈꯟꯗꯦ ꯊꯥꯏꯅꯒꯤ ꯃꯇꯝꯗꯤ ꯍꯧꯖꯤꯛ ꯈꯜꯂꯒ ꯀꯤꯈ꯭ꯔꯦꯕ ꯑꯗꯨꯃꯥꯏꯅ ꯇꯧꯔꯝꯕꯗꯣ ꯑꯩꯅ ꯈꯪꯗꯦ ꯌꯥꯝ ꯁꯥꯊꯤ ꯁꯥꯊꯤ ꯑꯣꯖꯥꯅꯤ
ꯊꯥꯏꯅꯗꯤ ꯌꯥꯝ ꯁꯥꯊꯤꯔꯛꯑꯦꯗ
ꯅꯪꯒꯤ ꯁꯥꯊꯤꯕꯤ ꯋꯥꯔꯤ ꯇꯥꯁꯦ ꯅꯣꯛꯁꯦꯝꯕ꯭ꯔꯥ
ꯑꯁ ꯑꯩꯈꯣꯏꯁꯨ ꯀ ꯑꯗꯨꯗꯤ ꯏꯃꯥꯡꯅꯃꯥꯏ ꯑꯂ ꯏꯂ ꯆꯣꯟꯕ ꯍꯥꯏꯒꯗ꯭ꯔꯥ ꯑꯗꯨꯒ ꯉꯝꯕ ꯋꯥꯡꯕꯗꯣ ꯃꯥꯏ ꯄꯥꯈꯠꯄꯗꯣ ꯑ ꯑꯗꯨꯒꯨꯝꯕꯅ ꯅꯣꯡ ꯆꯨꯔꯗꯤ ꯅꯥꯜꯂꯦꯗꯅ
ꯎꯝ
ꯑꯥ ꯑꯗꯨꯗ ꯀꯔꯤꯕ ꯂꯐꯨꯗꯣ
ꯑꯥ
ꯂꯐꯨꯗꯣ ꯃꯥꯒꯤ ꯀꯣꯚꯔ ꯂꯧꯊꯣꯛ ꯑꯩꯈꯣꯏ ꯃꯊꯛꯇꯒꯤ ꯄꯥꯏꯊꯔꯛꯄꯅꯤꯅꯦ ꯀꯌꯥꯝ ꯅꯨꯡꯉꯥꯏꯔꯝꯒꯅꯤ ꯈꯜꯂꯣ ꯅꯥꯟꯕꯅꯤꯅꯀꯣ ꯃꯊꯪꯛꯇ ꯄꯥꯏꯊꯔꯛꯄꯗ ꯗꯤ ꯂꯣꯏꯔꯦ ꯂꯩꯄꯥꯛ ꯃꯌꯥꯝꯗꯨꯅꯀꯣ ꯁꯥꯊꯤꯕ ꯆꯥꯡꯗꯣ ꯑꯩꯈꯣꯏꯗꯤ
ꯑꯁ
ꯇꯥꯡꯔꯛꯑꯦꯗ ꯑꯗꯨꯒ ꯉꯥꯒꯨꯝꯕꯁꯨ ꯌꯥꯝ ꯐꯥꯕ ꯆꯠꯂꯦ ꯅꯨꯄꯤ ꯃꯥꯟꯗꯒ
ꯑ
ꯅꯨꯄꯥꯅ ꯉꯥ ꯐꯥꯕ ꯆꯠꯀꯦꯔ ꯑꯩꯈꯣꯏꯗꯤ ꯌꯥꯝ ꯆꯠꯂꯛꯑꯦ ꯁꯥꯊꯤꯕꯨꯗꯤ ꯌꯥꯝ ꯁꯥꯊꯤꯔꯛꯄꯅꯦ ꯑꯁ ꯐꯪꯉꯦꯗ ꯀꯕꯥ ꯑꯃꯨꯛꯀ ꯀ ꯋꯥꯏꯈꯨ ꯍꯥꯏꯕ꯭ꯔꯣ ꯋꯥꯏꯈ ꯈꯪꯕ꯭ꯔꯥ ꯍꯣꯏ ꯑꯗꯨꯒꯨꯝꯕꯁꯨ ꯐꯥꯕ ꯆꯠꯂꯦ
ꯑꯣ ꯅꯣꯏꯔꯣꯝꯗꯁꯨ ꯋꯥꯏꯈꯨ ꯂꯩꯕ꯭ꯔꯣꯅꯦ
ꯂꯩꯌꯦ ꯑꯥ ꯀꯩꯅꯣ ꯑꯃ ꯑꯩꯈꯣꯏ ꯏꯁꯤꯡ ꯌꯦꯡꯐꯝ ꯑꯃ ꯂꯩꯌꯦꯕꯀꯣ ꯅꯨꯡ ꯑꯝ ꯂꯩꯀ
ꯎꯝ
ꯑꯗꯨ ꯃꯐꯝꯗꯗꯤ ꯅꯨꯡ ꯌꯥꯝ ꯂꯩꯕ ꯃꯐꯝꯗꯣ ꯑꯩꯈꯣꯏ ꯆꯠꯅꯕ ꯏꯁꯤꯡ ꯌꯦꯡꯕ ꯃꯐꯝꯗ ꯑꯗꯨꯗꯗꯤ ꯌꯥꯝ ꯂꯩꯕ ꯑꯁ ꯌꯥꯝ ꯅꯨꯡꯉꯥꯏ ꯍꯥꯏꯕꯅꯦ ꯌꯥꯝ ꯆꯠꯂꯥꯛꯑꯦ ꯁꯥꯊꯤꯕꯗꯤꯀꯣ ꯍꯥꯏꯒꯅꯨ ꯌꯥꯝ ꯁꯥꯊꯤꯔꯛꯑꯦ
ꯑꯦꯈꯣꯏ ꯁ ꯅ
ꯅꯣꯏꯗꯤ ꯁꯥꯊꯤꯔꯛꯇ꯭ꯔꯣ
ꯑꯁ ꯑꯩꯈꯣꯏꯅ ꯁꯥꯊꯤꯕ ꯍꯥꯏ ꯆꯥꯡꯁꯦ ꯋꯥꯔꯤ ꯑꯃ ꯂꯩꯌꯦ ꯑꯩꯈꯣꯏ ꯑꯩꯈꯣꯏꯅ ꯑꯩꯗꯤꯀꯣ ꯕꯣꯔꯗꯤꯡꯗ ꯂꯩꯔꯦꯕ ꯄꯥꯛꯔꯀꯣ
ꯑꯥ
ꯑꯩꯅ ꯕꯣꯔꯗꯤꯡ ꯂꯩꯇ꯭ꯔꯁꯨ ꯑꯩꯗꯤ ꯕꯣꯔꯗꯤꯡꯒꯤ ꯆꯥꯛ ꯌꯦꯟꯁꯥꯡꯁꯦ ꯆꯥꯕ ꯂꯦꯞꯇꯦꯕ
ꯍꯁ
ꯑꯣ ꯏꯃꯥꯟꯅꯕ ꯑꯅꯤꯍꯨꯝ ꯇꯤꯟꯅꯩꯌꯦꯕ ꯌꯥꯝꯅ ꯂꯨ ꯑꯩꯗꯤ ꯑꯩꯒꯤ ꯃꯤꯡꯗꯤ ꯅꯨꯄꯤ ꯑꯣꯏꯅ ꯀꯧꯗꯦ ꯃꯣꯏꯅ ꯀꯩꯅꯣꯝꯃ ꯁꯥꯖꯤꯜꯂꯒ ꯀꯧꯔꯛꯑꯦꯕꯀꯣ ꯑꯥ ꯑꯗꯨ ꯌꯥꯝꯅ ꯂꯨꯅ ꯆꯤꯟꯅꯅꯕ ꯃꯣꯏꯁꯦ ꯕꯣꯔꯗꯤꯡꯗ ꯂꯩꯕꯀꯣ ꯑꯗꯨ ꯆꯔꯥ ꯋꯥꯟꯕ ꯑꯃ ꯇꯝ ꯌꯧꯔꯦ ꯍꯥꯏꯔꯗꯤ ꯑꯩꯉꯣꯟꯗ ꯀꯧꯔꯛꯑꯅꯤ ꯂꯥꯛꯍꯑꯣꯁꯦ ꯆꯥꯛ ꯆꯥꯔꯨꯔꯁꯦ ꯍꯥꯏꯔꯅꯤ ꯑꯗꯨ ꯑꯗꯨꯝ ꯆꯥꯛ ꯆꯥꯔꯦ ꯑꯩ ꯑꯗꯣꯝ ꯃꯣꯏꯒꯤ ꯑꯗꯨꯝ ꯆꯥꯛ ꯆꯥꯏꯌꯦꯅ ꯈꯜꯂꯦꯒ ꯌꯥꯝ ꯅꯣꯡꯅꯤꯡꯉꯦꯗ ꯑꯗꯨꯁꯨ ꯑꯉꯥꯡꯒꯤ ꯁꯨꯔꯨꯣꯛꯅꯦꯕ
ꯑ
ꯍꯥꯏꯕꯗꯤ ꯃꯤꯗꯤ ꯃꯤ ꯅꯪꯒꯤ ꯁꯔ ꯕꯣꯔꯗꯤꯡꯁꯤ ꯊꯥꯡꯒꯠꯇ꯭ꯔꯥ ꯊꯥꯡꯉꯥ ꯊꯥ ꯑꯗꯨ ꯑꯩꯒꯤ ꯁꯔꯨꯛꯇꯤ ꯌꯥꯎꯗꯦꯅ ꯑꯩ ꯂꯩꯗꯕꯅꯤꯅ ꯇꯨ ꯏꯃꯥꯟꯅꯕ ꯈꯣꯏꯅ ꯀꯅꯥꯒꯤꯅꯣ ꯈꯪꯗꯦ ꯑꯗꯨꯝ ꯄꯤꯕꯅꯦ ꯑꯩ ꯃꯤꯒꯤ ꯁꯔꯨꯛꯇꯣ ꯑꯗꯨꯝ ꯄꯤꯔꯛꯏꯁꯨ ꯆꯥꯔꯛꯑꯦ ꯑꯩꯗꯤ ꯈꯜꯂꯒ ꯅꯨꯡꯕꯨ ꯅꯨꯡꯁꯤꯌꯦ ꯀꯅꯥꯒꯤ ꯑꯣꯏꯔꯝꯝꯕꯅꯣꯗꯤ ꯈꯪꯗꯦ ꯍꯥꯏꯗꯤ ꯊꯦꯡꯅ ꯂꯥꯛꯑꯗꯤ ꯃꯣꯏꯁꯨ ꯆꯥꯎ ꯐꯪꯗꯦ ꯍꯥꯏꯌꯦꯕꯀꯣ ꯃꯤꯒꯤ ꯁꯔꯨꯛ ꯑꯗꯨꯝ ꯆꯥꯕꯁꯨ ꯌꯥꯎꯋꯦ ꯍꯥꯏꯌꯦꯕ ꯑꯗꯨ ꯑꯩꯗꯤ ꯃꯤ ꯅꯨꯡꯇꯤꯒꯤ ꯃꯤ ꯑꯃ ꯑꯃꯒꯤ ꯁꯔꯨꯛꯅꯤꯅ ꯑꯩꯅ ꯆꯥꯔꯏꯁꯦ
ꯎꯝ ꯑ ꯑꯗꯨ ꯃꯇꯝꯗꯨꯗꯤ ꯑꯉꯥꯡ ꯑꯣꯏꯕꯗꯨꯅ ꯍꯦꯟꯅꯥꯏ ꯉꯥꯏ ꯅꯪꯒꯤ ꯕꯣꯔꯗꯤꯡꯒꯨꯝꯕ ꯂꯩꯔꯛꯄ꯭ꯔꯣ
ꯑꯩ ꯊꯥꯛ ꯑꯅ ꯑꯔꯛꯇꯤ ꯂꯩꯔꯝꯃꯦ
ꯑꯣ
ꯑꯗꯨꯕꯨ ꯑꯩꯗꯤꯀꯣ ꯑꯗꯨꯝ ꯂꯩꯇ꯭ꯔꯁꯨ ꯑꯩꯗꯤ ꯂꯥꯡꯕ ꯈꯣꯠꯄꯁꯦ ꯑꯉꯥꯡ ꯑꯣꯏꯔꯤꯉꯩ ꯌꯥꯝ ꯄꯥꯝꯔꯛꯄ ꯍꯥꯏꯗꯤ ꯄꯤꯛꯅꯤꯛ ꯁꯤꯟꯕ ꯑꯣꯏꯔꯁꯨ ꯑꯗꯨ ꯑꯣꯏꯔꯁꯨ ꯑꯩꯅ ꯇꯤꯝ ꯂꯤꯗꯔ ꯑꯣꯏꯔꯛꯄ ꯍꯥꯏꯗꯤ ꯃꯄꯨ ꯑꯣꯏꯔꯒ ꯇꯧꯕꯗꯣ ꯑꯗꯨꯒꯨꯝꯕ ꯑꯣꯏꯕ ꯑꯗꯣ ꯑ ꯖꯥꯠ ꯖꯥꯠꯅꯦ ꯑꯗ ꯑꯗꯨꯝ ꯂꯥꯡꯕ ꯑꯣꯏꯔꯣ ꯆꯠꯄ ꯑꯣꯏꯔꯣ ꯑꯩꯅ ꯑꯃ ꯑꯗꯨꯝ ꯆꯤꯡꯉ ꯆꯠꯂꯅꯤ ꯆꯩ ꯆꯥꯔꯝꯗꯥꯏꯗ ꯑꯩꯅ ꯑꯗꯨꯝ ꯁꯤꯡꯒ ꯁꯥꯔꯅꯤ
ꯎꯝ ꯅꯤꯗꯔ ꯑꯣꯏꯕꯅꯤꯅ ꯀꯔꯤꯗꯤ ꯎꯄꯥꯏ ꯂꯩ ꯅꯣꯏ ꯈ꯭ꯔꯤꯁꯃꯥꯁꯀꯤ ꯋꯥꯔꯤꯁꯨ ꯍꯥꯏꯌꯨꯅꯦ
ꯑꯩꯈꯣꯏ ꯈ꯭ꯔꯤꯁ ꯑꯁ ꯚꯥꯏ ꯅꯪ ꯂꯥꯛꯑꯗꯤ ꯅꯨꯡꯉꯥꯏꯗꯨꯅ ꯁꯤꯔꯅꯤꯃꯦ ꯑꯗꯨꯒꯤꯅꯦ ꯑꯩꯅ ꯑꯩꯉꯣꯟꯗ ꯂꯥꯛꯑꯣ ꯍꯩꯗꯣ ꯖꯒꯣꯏꯗꯣ ꯑꯗꯨꯝ ꯑꯩꯈꯣꯏꯗꯤ ꯈꯪꯗꯦ ꯑꯩꯈꯣꯏ ꯈꯨꯟ ꯊꯥꯏꯅꯗꯤ ꯀꯣ ꯌꯥꯝ ꯊꯥꯏꯅꯒꯗꯤ ꯈꯦꯠꯅꯔꯦ ꯍꯥꯏꯕꯗꯤ ꯍꯧꯖꯤꯛꯀꯥꯟꯗꯤ ꯈꯔ ꯆꯥꯎꯈꯠꯂꯛꯑꯕꯅꯤꯅꯀꯣ ꯊꯥꯏꯅꯗꯤ ꯑ ꯌꯥꯝꯅ ꯈꯦꯠꯅꯩꯌꯦꯕ ꯊꯥꯏ ꯌꯥꯝ ꯅꯨꯡꯉꯥꯏꯌꯦ ꯑꯁ ꯅꯣꯡꯃꯩꯒ ꯄꯥꯏꯗꯅ ꯅꯣꯏꯁꯨ ꯇꯧꯕ꯭ꯔꯣ
ꯀꯣꯏꯁꯨ ꯇꯋꯥꯏꯗ ꯑꯗꯨ
ꯑꯁ ꯅꯣꯡ ꯍꯣꯏ ꯅꯣꯡꯃꯥꯏ ꯀꯞ ꯄꯥꯏꯔꯒ ꯃꯤꯒꯤ ꯀꯩꯅꯣꯗ ꯀꯥꯞꯄꯒꯀꯣ
ꯎꯝ ꯅꯨꯡꯉꯥꯏꯕꯅꯦ
ꯅꯨꯡꯉꯥꯏꯕꯗꯣ ꯑꯗꯨꯃꯥꯏꯅ ꯇꯧꯔꯦ ꯍꯧꯖꯤꯛ ꯑꯗꯨꯒ ꯏꯁꯩ ꯁꯛꯄꯒꯨꯝꯕ ꯑ ꯑꯗꯨꯁꯨ ꯁꯛꯑꯣ ꯁ ꯁꯛꯑꯣ ꯍꯥꯏꯗꯨꯁꯨ ꯁꯛꯇꯣꯏꯅꯦꯕ ꯑꯗꯨꯝ ꯃꯄꯥꯟ ꯑꯃ ꯃꯃꯥꯡ ꯌꯥꯝ ꯊꯣꯛꯅꯤꯡꯕ ꯋꯥꯔꯤꯗꯣ ꯑꯗꯨꯃꯥꯏꯅ ꯇꯧꯋꯦ ꯑꯗꯨ ꯑꯗꯨꯒ ꯑꯁ ꯅꯣꯡꯃꯩꯒ ꯅꯣꯡꯃꯩꯒ ꯂꯩꯗ꯭ꯔꯗꯤ ꯆꯠꯂꯣꯏ ꯀꯨꯝꯍꯩ ꯌꯥꯎꯔꯣꯏ ꯀꯥꯏꯅ ꯀꯞꯄꯁꯨ ꯌꯥꯝ ꯌꯥꯎꯈ꯭ꯔꯕ
ꯍꯣꯏ ꯍꯣꯏ ꯅꯨꯡꯉꯥꯏꯕꯅꯤ ꯑꯗꯨ ꯃꯇꯝꯗꯤ ꯑꯉꯥꯡ ꯑꯣꯏꯕꯅꯤꯅꯀꯣ ꯑꯩꯈꯣꯏꯗꯣ ꯑꯁ ꯍꯥꯡꯇꯦꯗ ꯍꯧꯖꯤꯛ ꯃꯇꯝꯗꯤ ꯑꯗꯨꯃꯥꯏꯅ ꯇꯧꯗ꯭ꯔꯦꯗ ꯂꯩꯁꯥꯕꯤ ꯃꯆꯥ ꯃꯆꯥ ꯆ ꯁꯤꯗꯣ
ꯄꯥꯏꯔꯤꯗꯣ ꯑꯗꯨꯝ ꯄꯥꯏꯔ ꯂꯦꯂꯦ
ꯑꯗꯨꯅꯦ ꯈ꯭ꯔꯤꯁꯃꯥꯁꯇꯒ ꯏꯁꯩꯒ ꯁꯛꯄꯗꯒ ꯀꯨꯝꯍꯩꯗꯒ
ꯍꯣꯏ ꯁꯛꯇ꯭ꯔꯕꯅꯦ ꯃꯣꯏꯗꯣ ꯀꯃꯥꯏꯅ ꯇꯧꯕꯅꯣ ꯈꯪꯗꯦ ꯁꯛꯑꯣ ꯌꯥꯗꯦ
ꯑꯩꯈꯣꯏ ꯑꯩꯈꯣꯏ ꯃꯇꯝꯒꯤꯅ ꯍꯦꯟꯅ ꯅꯨꯡꯉꯥꯏꯌꯦ
ꯎ